ꯇꯥꯔ‌ꯦ
ꯇꯥꯔꯦ
ꯀꯔꯤ ꯇꯧꯔꯤꯕ
ꯑꯩ ꯍꯤꯞꯄꯝꯃꯒ ꯀꯩꯅꯣꯝ ꯌꯦꯡꯉꯝꯕꯅꯤ ꯁꯨꯝ
ꯂꯥꯏꯔꯤꯛ ꯄꯥꯔꯝꯃꯤꯔꯣ
ꯎꯝ
ꯃꯥꯅꯦ
ꯃꯥꯥꯟꯅꯦ ꯂꯥꯏꯔꯤꯛ ꯄꯥꯔꯝꯕꯅꯤ ꯂꯥꯏꯔꯤꯛꯁꯦ ꯃꯥꯡꯗ ꯊꯝꯃꯒ
ꯌꯥꯗ‌ꯦꯀꯣ ꯃꯤ ꯃꯇꯧ ꯈꯔ ꯇꯝꯗ꯭ꯔꯗꯤ ꯌꯥꯔꯔꯣꯏ
ꯌꯥꯔꯦ ꯌꯥꯔ‌ꯦ ꯑꯩꯗꯤ ꯀꯩꯅꯣ ꯂꯥꯏꯕ꯭‌ꯦꯔꯤ ꯆꯠꯁꯤꯔꯦꯕꯣ ꯈꯜꯂꯤꯕꯅꯤ
ꯆꯠꯂꯨ ꯀꯩꯅꯣ ꯅꯪꯒꯤ ꯔꯨꯝꯃꯤꯗꯨꯁꯨ ꯆꯠꯅꯤ ꯍꯥꯏꯗꯥꯏ
ꯎꯍꯨꯝ ꯃꯀꯣꯡ ꯉꯥꯎꯋꯦꯅ ꯉꯁꯥꯏ ꯑꯌꯨꯛ ꯑꯩꯔꯥ ꯍꯤꯞꯄꯤꯌꯦ ꯆꯥꯛꯈꯔ ꯆꯥꯛꯈꯔ ꯆꯥꯔꯥꯍꯤꯞꯄꯨ ꯄꯣꯊꯥꯎ ꯍꯥꯏꯅ ꯆꯥꯛ ꯈꯔꯁꯤ ꯆꯥꯔ ꯍꯤꯞꯄꯤ
ꯃꯥꯖꯨ ꯉꯔꯥꯡ ꯋꯥꯔꯝꯅꯤ
ꯋꯥꯔꯝꯅꯤ ꯑꯩꯕꯨ ꯋꯥꯕꯗ ꯃꯥꯁꯨ ꯋꯥꯔꯝꯅꯤ ꯀꯥꯏꯗꯩ
ꯑꯩꯕꯨꯛ ꯅꯠꯇꯦ ꯑꯩꯕꯨꯛ ꯁꯤꯒꯦ ꯇꯧꯔꯀꯥꯟꯗꯨꯗꯗꯤ ꯑꯁ
ꯑꯗꫭ ꯀꯔꯤꯒꯤꯅꯣꯕ ꯑꯗꫭ ꯀꯔꯤꯒꯤꯅꯣ ꯑꯩꯅ ꯌꯥꯝ ꯍꯪꯅꯤꯡꯕ ꯑꯃꯥꯗꯤ ꯃꯔꯝ ꯑꯃꯥꯥꯗꯤ ꯂꯩꯐꯝ ꯊꯣꯛꯑꯦꯕ ꯅꯅ ꯑꯩꯈꯣꯏ ꯁꯦ ꯆꯤꯡ ꯑꯋꯥꯡꯕ ꯀꯥꯕꯕꯨꯗꯤ ꯀꯩꯁꯨ ꯇꯧꯕ ꯅꯠꯇꯦꯕ ꯍꯥꯏꯗꯤ ꯂꯩꯗꯅ ꯀꯩꯁꯨ ꯅꯠꯇꯧꯕ ꯑꯁꯤ ꯀꯔꯤ ꯑꯗꯨꯁꯨ ꯐꯨꯜ ꯀꯥꯕ ꯅꯠꯇꯦ ꯃꯇꯤꯛ ꯈꯤꯇꯅꯦꯕ ꯀꯥꯏꯔꯤꯗꯣ ꯑꯩꯈꯣꯏꯅ
ꯀꯩꯅꯣꯅꯦꯕꯁꯦ ꯀꯩꯅꯣ ꯍꯥꯏꯗꯤ ꯅꯨꯡꯁꯥꯗ ꯃꯌꯥꯝ ꯂꯥꯛꯑꯗ꯭ꯔꯥ ꯑꯩꯈꯣꯏꯗꯣ
ꯍꯣꯏ ꯍꯣꯏ ꯅꯨꯡꯁꯥ
ꯅꯨꯡꯁꯥꯗꯁꯨ ꯇꯞꯇꯥꯏ ꯁꯥꯔꯨꯔꯦꯗꯅ ꯑꯗꯨꯒ ꯉꯥꯛꯇꯪꯁꯨ ꯄꯣꯊꯥꯗꯕꯤꯗ ꯑꯗꯨꯝ ꯀꯥꯔꯦꯗꯅ ꯑꯩꯈꯣꯏꯗꯣ
ꯎꯝ
ꯑꯗꯨꯒ ꯁꯦꯠꯂꯤ ꯆꯥꯔꯤꯕ ꯇꯣꯡꯉꯤꯁꯤꯡꯗꯨꯁꯨ ꯀꯥꯕꯩꯗꯤ ꯅꯠꯇ꯭ꯔꯦꯗꯅꯥ
ꯅꯠꯇ꯭ꯔꯦ ꯅꯠꯇ꯭ꯔꯦ
ꯑꯗꯨꯗꯨꯒꯤꯅꯦꯕ
ꯑꯗꯣ ꯅꯪꯒꯤꯗꯤ ꯍꯣꯏ ꯆꯝꯄꯜꯗꫭ ꯋꯥꯡꯕꯩꯅꯦ ꯍꯥꯏꯔꯁꯦꯕ ꯑꯩꯒꯤ ꯀꫭ꯭ꯔꯣꯛꯁꯤꯗ ꯑꯩꯅ ꯀꯩꯅꯣ ꯑꯗꯣ ꯑꯩꯒ ꯏꯁꯥ ꯄꯨꯝꯕꯥ ꯂꯣꯏ ꯊꯤꯟꯗꯣꯛꯑꯦꯕ ꯍꯧꯖꯤꯛꯁꯦ ꯈꯪꯕ꯭ꯔꯥ ꯁꯥꯒꯟ ꯁꯌꯥ ꯑꯗꯨꯗꯒꯤ
ꯅꯪꯗꯤ ꯑꯦ ꯅꯪꯒꯤꯅ ꯒꯥꯔꯤ ꯇꯣꯡꯕ ꯋꯥꯕꯒꯤ
ꯑꯩ ꯒꯥꫪꯤ ꯇꫭꯡꯕꯁ‌ꯦ ꯌꯥꯝ ꯋꯥꯏꯑꯦꯕ ꯈꯪꯕ꯭ꯔꯥ ꯁꯦꯡꯅ ꯍꯥꯏꫪ ꯒꯔꯤ ꯇꫭꯡꯕꯗꯨ ꯑꯃꯥ ꯃꯣꯏꯒꯤ ꯕꯥꯏꯛꯇꯨ ꯑꯣꯏꯕꯒꯤ ꯑꯃꯥ ꯍꯥꯏꯗꯤ ꯐꯖꯅ ꯇꯣꯡꯉꯨꯔꯒꯗꯤ ꯐꯩꯌꯦꯕ ꯃꯣꯏ ꯕꯥꯏꯠꯇꯣ ꯑꯃꯨꯛꯀꯨꯝ ꯀꯩꯅꯣ ꯈꯨꯇꯣꯡꯗꯣ ꯑꯣꯏꯔꯗꯤ ꯅꯨꯡꯉꯥꯏꯗꯣꯏꯅꯦꯕ ꯈꯪꯉꯕ ꯑꯩꯒꯤꯅ ꯑꯁ ꯑꯩ ꯐꯝꯕꯗꯁꯨ ꯋꯥꯏꯉꫭ
ꯑꯗꯨꯅꯦ ꯍꯥꯏꯁꯦ ꯑꯗꯨꯗꯁꯨ ꯋꯥꯕꯩꯅꯦꯕ ꯅꯪꯅ ꯋꯥꯏꯗꯨꯅ ꯑꯇꯩꯒꯤ ꯅꯠꯇꯦꯕ
ꯅꯍꯥꯟ ꯒꫪꯤ ꯇꯣꯡꯕꯗꫭ ꯈꯔ ꯋꯥꯒ꯭ꯔ‌ꯦꯕꯥ ꯒꯥꯔꯤ ꯑꯆꯧꯕ ꯇꫭꯡꯉꯝꯃꯗꯤ ꯁꯤ ꯍꯞꯄ ꯆꯠꯂꯁꯨ ꯌꯥꯗꯧ ꯅꯠꯇ꯭ꯔꯥ
ꯍꯣꯏ ꯃꯥꯅꯦ ꯑꯥ ꯃꯊꯛꯄꯧꯁꯨ ꯊꯧꯒꯠꯇꯣꯏꯕ ꯑꯗꯨꯅ‌ꯦ ꯍꯥꯏꯖ‌ꯦ
ꯅꯨꯡꯉꯥꯏꯗꯣꯏꯅꯤ ꯅꯠꯇ꯭ꯔꯥ
ꯍꯥꯏꯗꯤ ꯃꯃꯥꯡꯒꯤꯗ ꯑꯃ ꯎꯝ ꯑꯃꯗ ꯆꯠꯂꯤ ꯗꯅꯥ ꯃꯣꯏꯗꯣ ꯃꯣꯏꯁꯨ ꯍꯥꯟꯅ ꯕꯥꯏꯛꯇ ꯆꯠꯂꯤꯗꯅ ꯑꯗꯨ ꯑꯗꯨ ꯋꯥꯕꯒꯤ ꯃꯥꯁꯨ ꯍꯟꯕꯗꯅ ꯕꯨꯂꯦꯠꯇ ꯍꯟꯕꯗꯣ ꯈꯪꯕ꯭ꯔꯥ
ꯀꯥꯅ
ꯍꯥꯏꯗꯤ ꯕꯥꯏꯛ ꯇꯣꯡꯕ ꯋꯥꯏꯌꯦꯅꯅꯦꯕ ꯃꯣꯏꯅ ꯕꯨꯂꯦꯠꯇꯥ ꯍꯜꯂꯤꯗꯣ
ꯀꯅꯥꯅꯣ ꯍꯜꯂꯤꯁꯦ ꯑꯩꯈꯣꯏ ꯅꯍꯥꯃꯨꯛ ꯆꯠꯄꯗꯣ ꯀꯔꯝꯕꯅꯣ ꯑꯣ ꯑꯣ ꯑꯣ ꯑꯣ ꯑꯣ ꯑꯣ ꯑꯣ ꯑꯣ ꯑꯗꯨꯅꯤꯇꯥ
ꯇꯍꯟꯗ꯭ꯔꯥ
ꯑꯥ ꯍꯜꯂꯦ ꯍꯜꯂꯦ
ꯑꯗꯣ ꯃꯥꯖꯨ ꯋꯥꯕꯩꯅꯦ ꯍꯥꯏꯕ ꯇꯣꯡꯕꯗꯣ
ꯋꯥꯔꯝꯅꯦꯕ
ꯒ꯭ꯌꯥꯟ ꯇꯥꯔꯕ ꯃꯥꯕꯧ ꯋꯥꯏ ꯍꯥꯏꯕ ꯑꯩꯅ ꯍꯥꯏꯅꯤꯡꯉꯤꯖ‌ꯦ
ꯑꯩꯖꯦ ꯑꯩꯅ ꯀꯔꯤ ꯑꯣꯏꯗꯣꯔꯤꯕ ꯁꯤꯗ ꯋꯥꯔꯣꯏꯗ꯭ꯔꯤꯖꯦ ꯅꯠꯇ꯭ꯔꯥ
ꯑꯗꯨꯅ‌ꯦ ꯍꯥꯏꯁꯦ ꯃꯥꯒꯤ ꯈꯨꯇꯣꯡꯗꯨꯕꯧꯇ ꯋꯥꯔꯕꯅꯤꯅ
ꯑꯩ ꯄꯥꯝꯕꯣꯝꯒꯖꯦ ꯍꯥꯏꯗꯤ ꯈꯨꯗꯥꯡꯒꯖꯦ ꯑꯩꯅ ꯊꯥꯡꯒꯠ ꯊꯥꯡꯒꯠ ꯈꯣꯠꯀꯠꯂ ꯇꯧꯕꯗ ꯑꯃ ꯅꯥꯕꯗꫭ ꯈꯪꯕ ꯊꯤꯟꯗꯣꯛꯄꯒꯤ
ꯎꯝ
ꯏꯁ ꯑꯩ ꯈꯜꯂꯤ ꯊꯕꯛ ꯑꯋꯥꯕꯒ ꯁꯨꯔꯨꯕꯖꯨ ꯅꯠꯇꯦ ꯍꯥꯏꯕ ꯇꯧꯔꯤꯖꯦ
ꯎꯝꯅꯦ ꯀꫭꯛꯁꯨ ꯆꯤꯛꯑ‌ꯦ
ꯑꯈꯣꯏ ꯌꯨꯝꯗꯗꯤ ꯍꯥꯏꯔꯣ
ꯈꯨꯔꯨꯗꯒꯤꯅꯅꯦ ꯈꯣꯡ ꯃꯇꯣꯟꯕꯧꯁꯦ ꯈꯪꯕ꯭ꯔꯥ
ꯎꯝ
ꯇ ꯄꯪꯗꯔꯀꯥꯟꯗ ꯀꯩꯝꯇ ꯉꯝꯗꯕꯤꯗ ꯄꯪꯗꯔ ꯄꯪꯗꯔꯒ ꯑꯗꯨꯝ ꯂꯩꯒꯔꯣꯕ ꯗꯨꯖꯨ ꯅꯠꯇꯦꯕ ꯈꯪꯕ꯭ꯔꯥ ꯅꯥꯔꯀꯥꯟꯗ ꯆꯤꯆꯤꯛ ꯆꯤꯛꯆꯤꯛ ꯂꯥꯎꯔꯀꯥꯟꯗ ꯍꯥꯏꯗꯤ ꯈꯪꯗꯦ ꯌꯥꯝ ꯆꯤꯛꯑꯒ ꯅꯥꯕꯗꯨ ꯑꯣꯏꯑꯦꯕ
ꯑ
ꯑꯗꯨꯗꯨꯒꯤ ꯑꯩꯅ ꯀꯣꯟꯊꫭꯛ ꯀꯣꯟꯖꯤꯉ ꯀꯣꯟꯊꯣꯛꯀ ꯀꯣꯟꯖꯤꯟꯒ ꯇꯧꯔꯀꯥꯟꯗ ꯉꯔꯥꯡ ꯁꯥꯎꯅꯤꯡꯗꯅ ꯐꯨꯗꯠꯄꯅꯦ ꯏꯗꯣꯟ ꯇꫭꯛ ꯇꫭꯛ ꯁꯨꯗꯠꯄ
ꯁꯥꯎꯅꯤꯡꯗꯅ
ꯄꯅꯦꯕ ꯈꯪꯕꯔꯥ ꯅꯥꯝꯃꯅ ꯍꯦꯜꯂꯦꯕ ꯑꯣꯏꯅꯥꯖꯤꯅ ꯍꯦꯜꯂꯦꯕ ꯈꯪ ꯕ ꯌꯦꯠꯁꯤꯅ ꯑꯃꯨꯛ ꯈꯔ ꯐꯩꯑꯕ ꯑꯗꯨꯗꯨꯏ ꯒꯤ ꯌꯦꯠꯁꯦ ꯑꯃꯨꯛ ꯑꯩꯅ ꯑꯣꯏꯅꯁꯦ ꯅꯟꯖꯜꯂꯀꯥꯟꯗ ꯊꯨꯝꯕ
ꯅꯪ ꯌꯥꯝ ꯇꯧꯋꯤꯖꯥꯟ ꯅꯪ ꯖꯥꯠ ꯖꯥꯠ ꯌꯥꯝ ꯇꯧꯋꯤꯅ
ꯅꯟꯖꯜꯂꯒ ꯇꯨꯝꯕꯅꯦ ꯑꯗꯨꯗꯨꯒ ꯑꯗꯨꯝ ꯇꯨꯝꯗꯒꯔꯦ
ꯑꯁ ꯑꯩꯗꯤꯀꯣ ꯈꯣꯡꯈꯥ ꯁꯥꯔꯒ ꯇꯨꯝ ꯌꯥꯗꯕꯤ ꯑꯝ ꯇꯧꯔꯤꯌꯦ
ꯀꯩꯒꯤ
ꯈꯪꯗꯦ ꯈꯣꯡꯈꯥ ꯁꯥꯔꯒ ꯅꯨꯡꯉꯥꯏꯇꯗꯨꯗꯩ ꯑꯌꯨꯛ ꯅꯣꯡꯉꯥꯜꯂꯞꯄꯥꯖꯦ ꯌꯥꯍꯧꯖꯦ ꯈꯔ ꯉꯟꯇꯥ ꯉꯟꯇꯥ ꯍꯧꯒꯠꯈ꯭ꯔꯗꯤ ꯈꯔ ꯐꯅꯤ ꯈꯜꯂꯤ ꯍꯨꯃꯥꯡ ꯀꯥꯡꯈꯠꯂ ꯇꯨꯝꯕ ꯌꯥꯔꯑꯔꯣꯏ ꯈꯌꯧ ꯈꯇꯪ ꯊꯦꯡꯉꯑꯗꯤ ꯅꯝꯐꯨꯨꯔ ꯇꯨꯝꯁꯤꯟꯕ ꯍꯨꯃꯥꯡ ꯀꯥꯡ ꯑꯗꯨꯝ ꯇꯨꯝꯖꯤꯟꯕ ꯅꯠꯇ꯭ꯔꯒꯅ
ꯍꯨꯃꯥꯡ ꯍꯨꯃꯥꯡ ꯁ ꯁꯧꯕꯗꯣ ꯍꯧꯖꯤꯛ ꯌꯥꯝ ꯀꯟꯅ ꯇꯧꯋꯤꯉꯣ ꯍꯥꯏꯗꯤ ꯌꯥꯍꯧꯔꯛꯄ ꯃꯇꯝꯗ ꯑꯗꯨꯝ ꯂꯨꯞꯄꯒ ꯂꯩꯔꯝꯕꯒꯤ ꯇꯥꯏꯞꯇ ꯇꯧꯋꯦ ꯍꯥꯏꯕ
ꯎꯝ ꯗꯨ ꯅꯨꯉꯥꯏꯇꯦ ꯍꯥꯏꯕ
ꯈꯔꯒ ꯉꯟꯅ ꯉꯟꯅ ꯍꯧꯒꯠꯂꯣ ꯑꯩꯕꯧ ꯂꯨꯞꯄꯗꯨꯅꯗꯤ ꯅꯪ ꯄꯨꯡ ꯃꯥꯄꯟ ꯇꯔꯥꯕꯧ ꯂꯩꯍꯧꯔꯗꯤ ꯀꯃꯥꯏ ꯇꯧꯗꯣꯔꯤ
ꯑꯗꯨꯨꯅꯦ ꯌꯦꯡꯉꯨ ꯑꯁ ꯈꯪꯗꯦꯗ ꯌꯧ ꯁꯛꯇꯥꯃꯛꯅꯦ
ꯌꯥꯍꯧ ꯁꯛꯇꯥꯃꯛꯅꯦ ꯌꯥꯔꯣꯏ ꯑꯗꯨꯅꯖꯨ ꯂꯥꯏꯔꯤꯛ ꯄꯥꯗꯣꯏꯅꯦ ꯀꯥꯏꯅ
ꯄꯥꯗꯣꯏꯅꯦ ꯃꯤ ꯑꯥꯏ ꯑꯦꯁ ꯑꯣꯏꯗꯣꯏꯅꯤ ꯃꯤ ꯌꯥꯍꯧ ꯊꯦꯡꯉꯤꯖꯦ ꯑꯍꯤꯡ ꯑꯍꯤꯡ ꯂꯩꯏꯛ ꯄꯥꯕꯩ ꯅꯪ ꯀꯩ ꯈꯪꯗꯅ ꯄꯨꯡ ꯇꯔꯥꯗ ꯄꯨꯡ ꯇꯔꯥ ꯇꯨꯝꯃꯒ ꯅꯪꯅ ꯑꯗꯣ ꯅꯪꯅ ꯍꯧꯒꯣꯂꯤꯗꯨꯗꯤ ꯐꯩꯌꯦ ‌ꯏꯕꯦꯝꯃꯥ ꯄꯨꯡ ꯇꯔꯥ ꯈꯔ ꯍꯦꯜꯂꯛꯄ ꯇꯨꯝꯃꯒ ꯄꯨꯡ ꯃꯉꯥꯗ ꯍꯒꯣꯠꯂꯤꯗꯨ ꯑꯗꯨꯅ ꯕꯦꯁꯅꯤ
ꯐꯩ ꯍꯥꯏꯕ ꯑꯗꯨꯃꯥꯏꯟ ꯇꯧ ꯍꯥꯏꯕ ꯂꯥꯏꯔꯤꯛ ꯄꯥꯎ ꯍꯥꯏꯕ ꯑꯗꯨꯒ
ꯑꯗꯨꯅꯤ ꯍꯛꯆꯥꯡ ꯐꯗꯣꯏꯅꯤ
ꯅꯪ ꯄꯨꯡ ꯃꯉꯥꯗ ꯍꯧꯒꯠꯂꯅꯤ ꯄꯨꯡ ꯃꯉꯥꯗꯩ ꯄꯨꯡ ꯇꯔꯦꯠ ꯄꯥꯎꯊꯪ ꯂꯥꯏꯔꯤꯛ ꯄꯥꯎꯅꯦ ꯌꯥꯔꯦꯅꯦ
ꯑꯪ ꯑꯥꯏ ꯑꯦꯁ ꯁꯨ ꯑꯣꯏꯒꯅꯤ ꯒꯥꯏꯌꯨꯅꯦ
ꯎꯝ ꯑꯣꯏꯔꯅꯤꯅꯦ ꯌꯥꯏꯅꯦ ꯑꯗꯨꯒ ꯑꯦꯗꯨꯗꯒꯤꯗꯤ ꯂꯥꯏꯔꯤꯛ ꯄꯥꯔꯣꯅꯦ ꯌꯥꯔꯦ ꯑꯗꯨꯒ ꯅꯨꯡꯗꯥꯡ ꯅꯨꯡꯗꯥꯡ ꯋꯥꯏꯔꯝ ꯉꯥꯛ ꯄꯥꯒꯦ ꯍꯥꯏꯔ ꯅꯨꯡꯗꯥꯡ ꯉꯍꯥꯛ ꯄꯥꯒꯦ ꯑꯝꯒ ꯄꯥꯔꯣ ꯌꯥꯔꯦ
ꯑꯁ ꯅꯪꯁꯨ ꯄꯥꯒꯅꯤ ꯃꯇꯝꯁꯦ ꯃꯌꯥꯝ ꯁꯥꯡ ꯐꯪꯉꯦꯀꯣ ꯍꯧꯖꯤꯛꯁꯦ
ꯈꯪꯗ꯭ꯔꯗꯤ ꯀꯩ ꯅꯪꯗꯤꯁ ꯄ꯭ꯔꯥꯏꯁ ꯃꯔꯤꯗꯅ ꯂꯦꯝꯃꯤꯖꯦ ꯑꯩꯕꯨꯛ ꯂꯦꯝꯃꯀꯥꯟꯁꯤꯗ
ꯅꯪ ꯌꯨꯝꯗ ꯂꯩꯕ ꯑꯩꯕꯥꯎ ꯂꯦꯝꯃꯤ ꯀꯥꯏꯌꯣ
ꯄꯅꯤ ꯌꯨꯝꯗ ꯂꯩꯕ ꯑꯩꯕꯛ ꯅꯦ ꯂꯦꯝꯃꯦ
ꯑꯗꯨ ꯑꯗꯨꯅꯅꯦ ꯑꯩꯖꯨ ꯑꯈꯣꯏ ꯃꯥꯥꯅ ꯌꯨꯝꯗ ꯂꯩꯍꯟꯗꯕꯤ ꯁꯤ ꯂꯩꯍꯜꯂꯤꯁꯦ ꯈꯣꯕ ꯑꯩꯅ ꯏꯃꯥ ꯌꯨꯝꯗ ꯂꯩꯇꯥꯔꯗꯤ
ꯌꯨꯝꯗ ꯂꯩꯇꯥꯔꯗꯤ ꯑꯃꯅ ꯑꯃꯨꯛ ꯑꯃꯅ ꯑꯃꯨꯛ ꯇꯧꯕꯗ ꯑꯗꯨꯝ ꯌꯥꯗꯕꯅꯤꯗ
ꯌꯥꯗꯦ ꯌꯥꯗꯦ ꯑꯗꯨꯕꯨꯗꯤ ꯑꯗꯣ ꯑꯩꯖꯦ ꯑꯗꯨꯖꯨ ꯎꯝ ꯈꯜꯂꯤꯕ ꯌꯨꯝꯗꯖꯨ ꯎꯝ ꯂꯩꯅꯤꯡꯉꯦꯕ
ꯎꯝ
ꯌꯨꯝꯗ ꯂꯩꯔꯗꯤ ꯑꯩꯅ ꯀꯩꯅꯣꯝ ꯀꯩꯅꯣꯝꯗ ꯇꯧꯒꯦ ꯍꯥꯏꯔꯖꯨ ꯈꯣꯏ ꯃꯥꯍꯣꯏꯅ ꯑꯗꯨꯝ ꯑꯃ ꯑꯃ ꯇꯧꯕꯤꯔꯒ ꯑꯩ ꯑꯗꯨꯝ ꯀꯩꯅꯣ ꯇꯧꯒꯦꯗꯣ ꯉꯝꯃꯤꯗꯅ
ꯎꯝ
ꯑꯗꯩ ꯑꯩꯈꯣꯏ ꯏꯆꯦ ꯍꯥꯏꯔꯦ ꯗꯨꯀꯥꯟ ꯆꯠꯈ꯭ꯔꯅꯤ ꯆꯥꯛ ꯏꯁꯤꯡ ꯈꯛꯇꯅꯦꯕ ꯑꯩꯈꯣꯏ ꯌꯨꯝꯗ ꯍꯧꯖꯤꯛ ꯊꯕꯛ ꯑꯣꯏꯅ ꯇꯧꯅꯔꯤꯁꯦ ꯑꯗꯣ ꯆꯥꯛ ꯏꯁꯤꯡ ꯍꯥꯏꯕꯩ ꯋꯥꯅꯦ ꯌꯨꯝꯒꯤ ꯊꯕꯛ ꯏꯪꯈꯥꯡ ꯈꯔ ꯃꯆꯥ ꯃꯁꯨ ꯇꯧꯕꯗꯨꯗꯤ ꯑꯗꯨꯝ ꯑꯗꯨꯗꯤ ꯀꯩꯁꯨ ꯀꯥꯏꯗꯦꯗꯅ ꯑꯩꯈꯣꯏ ꯇꯣꯏꯟꯇꯤ ꯐꯣꯔ ꯑꯋꯥꯔ ꯂꯥꯏꯔꯤꯛ ꯄꯥꯠ ꯇꯧꯑꯣꯏꯗꯤꯟ
ꯀꯥꯏꯗꯦ ꯀꯥꯏꯗꯦ ꯍꯥꯏꯗꯤ ꯅꯪꯒꯤ ꯀꯥꯗꯣ ꯅꯪꯒꯤ ꯐꯖꯅ ꯁꯦꯝꯃꯣꯑꯣꯌꯣ ꯑꯗꯨꯀꯥꯟꯗ ꯆꯠꯂꯣ ꯌꯥꯔꯦ
ꯑꯗꯨꯗꯨꯅ
ꯑꯩꯅ ꯑꯈꯣꯏ ꯆꯦꯗ ꯀꯥ ꯀꯩ ꯁꯦꯝꯗꯣ ꯑꯣꯏꯔꯗꯤ ꯂꯨꯍꯣꯡꯕ ꯌꯥꯝ ꯅꯛꯇ꯭ꯔꯤꯉꯥꯏꯗ ꯁꯦꯝꯖꯦ‍ ꯈꯣꯠꯁꯦꯅ ꯍꯥꯏꯔꯝꯕꯅꯤ ꯌꯥꯝꯅ ꯑ ꯂꯨꯍꯣꯡꯕꯒꯤ ꯃꯔꯥꯡ ꯃꯔꯥꯡ ꯃꯔꯥꯡ ꯇꯧꯔ
ꯋꯥꯅꯤ ꯑꯗꯨꯅ ꯍꯦꯟꯅ
ꯑꯗꯨꯗ ꯇꯧꯗꯣ ꯑ ꯌꯨꯝ ꯂꯣꯏꯁꯤꯟꯅꯕꯁꯨ ꯑꯃꯨꯛ ꯍꯣꯅꯅꯤ ꯑꯗꯩ ꯅꯪꯒꯤ ꯂꯨꯍꯣꯡꯕꯒꯤ ꯀꯩꯒꯤ ꯑꯃ ꯑꯃꯖꯨꯝ ꯆꯦꯟꯅꯔꯅꯤ ꯑꯗꯨꯗꯨꯅ
ꯉꯝꯃꯣꯏ ꯈꯣꯠꯂꯣꯏꯅ ꯑꯩꯅ ꯍꯥꯏꯕꯅꯤ
ꯑꯗꯨꯅꯦ ꯍꯧꯖꯤꯛ ꯁꯦꯝꯕ ꯌꯥꯔꯦ
ꯑꯗꯣ ꯑꯩꯖꯦ ꯌꯥꯝ ꯀꯨꯏꯅ ꯌꯨꯝ ꯄꯥꯟꯗꯕꯤ ꯂꯩꯔꯛꯇꯣꯏ ꯌꯥꯝ ꯃꯥꯟꯁꯤꯜꯂꯛꯑꯦ
ꯇꯥꯅꯤꯡꯗꯦꯍꯦ ꯅꯁꯛꯇꯨꯒ ꯑꯩ ꯉꯥꯏ
ꯑꯁꯦꯡꯕꯒꯤ ꯂꯩꯗꯧ ꯃꯥꯟꯁꯤꯜꯂꯦ ꯍꯥꯏꯕ ꯏꯊꯟꯇ
ꯂꯩꯌꯨ ꯀꯩꯗꯧꯔꯒꯦꯗ
ꯑꯁ ꯑꯗꯨꯝ ꯁꯨꯃꯥꯏ ꯁꯨꯃꯥꯏꯅ ꯁꯨꯝ ꯂꯩꯕ ꯌꯥꯔꯗꯤ ꯐꯕ ꯑꯩꯈꯣꯏꯃꯥ ꯍꯣꯏꯁꯤꯅ
ꯑꯝꯍꯥꯅꯤꯅ
ꯑꯩꯈꯣꯏ ꯕꯕꯥꯁꯦ ꯑꯗꯨꯝ ꯆꯩꯔꯛꯀꯅꯤꯕ ꯃꯣꯏ ꯆꯩꯔꯛꯄ ꯇꯅꯤꯡꯇ‌ꯦ ‌ꯍꯥꯏꯕ ꯑꯩ
ꯆꯩꯥꯏꯒꯦꯔꯥ ꯆꯩꯥꯏꯒꯦꯔꯥ ꯑꯅꯥꯅꯣ
ꯑꯩꯈꯣꯏ ꯀꯥ ꯅꯥꯀꯟꯒꯤ ꯑꯉꯥꯡꯗꯣ
ꯎꯝ
ꯉꯁꯥꯏ ꯃꯥꯒꯁꯨ ꯅꯪ ꯊꯪꯅ ꯃꯇꯨꯡꯗ ꯃꯥꯒꯁꯨ ꯍꯥꯏꯐꯦꯠ ꯁꯥꯟꯅꯕꯅꯦꯕ ꯎꯝ ꯑꯗꯨꯗ ꯃꯥꯁꯨ ꯊꯕꯛ ꯇꯧꯔꯒꯦꯅ ꯊꯝꯈ꯭ꯔꯕ
ꯑꯩꯁꯨ ꯆꯥꯛ ꯀꯩꯁꯨ ꯀꯪꯉꯧ ꯀꯩ ꯉꯧꯔꯒ ꯆꯥꯛꯇꯣ ꯆꯥꯅꯔ ꯀꯥꯏꯅ ꯇꯧꯕꯗ
ꯍꯥꯎꯔꯦ
ꯍꯥꯎꯔ‌ꯦ ꯀꯪꯍꯧ ꯍꯋꯥꯏꯖꯤꯗ ꯄꯪꯉꯨꯟꯗ ꯍꯨꯟꯁꯤꯜꯂꯦ ꯄꯨꯔꯛꯄꯗꯪ ꯉ ꯌꯥꯝ ꯉꯔꯥꯡꯗꯅꯤ ꯄꯨꯔꯛꯄ ꯄꯥꯏꯗꯤ ꯄꯣꯠꯆ ꯆꯩꯁꯦ ꯄꯨꯔꯛꯄꯒ ꯈꯣꯏꯖꯤꯟꯕꯅ ꯑꯃ ꯍꯥꯟꯕꯗꯣ ꯈꯪꯕ꯭ꯔꯥ
ꯁꯥꯕꯩꯅꯦ ꯅꯨꯡꯁꯤꯠꯁꯨ ꯑꯗꯨꯝ ꯍꯨꯝꯃ ꯂꯩꯔꯔꯣꯏ ꯀꯥꯗꯣ ꯑꯣꯝꯁꯤꯜꯂꯒ
ꯎꯝ ꯑꯗꯨꯗꯨꯒ ꯐꯦꯟ ꯑꯗꯨꯝ ꯊꯥꯈꯣꯏꯅꯁꯨ ꯐꯦꯟ ꯊꯥꯔꯒ ꯐꯦꯟ ꯃꯈꯥꯗ ꯂꯩꯕꯩꯅꯦꯕ ꯑꯗꯒꯤ ꯃꯔꯣꯏꯒ ꯄꯤꯔꯛꯄꯁ‌ꯦ ꯅꯄꯥꯛꯄꯤ ꯀꯩ ꯀꯩ ꯄꯤꯔꯛꯄꯁꯦ ꯍꯥꯏꯗꯤ ꯑꯗꯨꯝ ꯆꯥꯗ꯭ꯔꯤꯉꯩꯗ ꯄꯠꯂꯒ ꯍꯨꯟꯗꯣꯛꯈꯤꯕꯅ ꯍꯥꯟꯕꯗꯣ ꯇꯧꯋꯦ ꯑꯩꯅ ꯉꯔꯥꯡꯗꯤ ꯏꯔꯨꯝ ꯉꯧꯊꯣꯛꯄꯅ‌ꯦ
ꯊꯣꯛ
ꯉꯥꯡꯗꯣ ꯂꯣꯏꯊꯣꯛꯈ꯭ꯔꯦ ꯉꯁꯤ ꯉꯁꯥꯏ ꯀꯥꯡꯍꯧꯗ ꯈꯔ ꯍꯥꯞꯄꯒ ꯑꯗꯣ ꯑꯩ ꯈꯨꯖꯤꯟꯁꯦ ꯁꯥꯡꯉꯤꯅꯦ ꯄ꯭ꯔꯤꯖꯝ ꯁꯪꯅꯤꯡꯉꯦ ꯍꯥꯏꯕ ꯅꯠꯇ꯭ꯔꯗ ꯑꯩꯅ ꯊꯨꯗꯦꯡꯅꯤꯡꯉꯛꯑꯅꯤ ꯁꯣꯏꯗꯅ
ꯑꯩ ꯀꯛꯊꯈ꯭ꯔꯦ
ꯀꯛꯊꯈ꯭ꯔꯕ‌ꯣ
ꯀꯛꯊꯠꯈ꯭ꯔꯦ ꯑꯩꯈꯨꯖꯤꯟ
ꯑꯩ ꯁꯤꯁꯦ ꯇꯦꯛꯂꯛꯄ ꯅꯠꯇ꯭ꯔꯒ ꯑꯩꯅ ꯑꯗꯨꯝ ꯍꯥꯏꯅ ꯈꯨꯖꯤꯅ ꯄꯥꯏꯁꯟꯅꯕꯗ ꯇꯦꯛꯂꯛꯄ ꯄ ꯑꯃ ꯅꯠꯇ꯭ꯔꯒ ꯁꯣꯏꯗꯅ ꯀꯩꯅꯣꯅꯤ ꯇꯧꯔꯛꯑꯅꯤ ꯁꯥꯡꯉꯦꯕ ꯑꯃ ꯑꯩꯈꯣꯏꯁꯦ ꯏꯊꯟꯇ ꯑꯗꯨꯝ ꯌꯦꯡꯁꯤꯟ ꯂꯩꯕꯒꯤ ꯍꯥꯏꯅꯔꯛꯇꯕꯗ‌ꯣ ꯈꯪꯕ꯭ꯔꯥ
ꯎꯝ
ꯑꯗꯨ ꯇꯧꯋꯦ ꯍꯥꯏꯕ ꯑꯩ ꯀꯔꯤꯒꯤꯅꯣ ꯈꯪꯗꯦ
ꯌꯦꯡꯉꯨꯔꯅꯨ ꯑꯗꯨꯗꯤ
ꯌꯦꯡꯗꯁꯨ ꯉꯝꯗꯦ ꯑꯗꯨꯝ ꯌꯦꯡꯅꯤꯡꯉꯦ
ꯏꯁ ꯌꯦꯡꯗꯔꯁꯨ ꯉꯝꯗꯦ ꯑꯗꯨꯝ ꯌꯦꯡꯅꯤꯡꯉ‌ꯦ ꯒꯥꯏ
ꯅꯪꯒꯤ ꯅꯪꯒꯤ ꯃꯤꯡꯖꯦꯜ ꯑꯄꯥꯛꯄꯗꯣ
ꯑꯗꯨ ꯊꯥꯡꯖꯜꯂꯒ ꯅꯃꯥꯏꯗ ꯑꯣꯏꯅ ꯌꯦꯡꯉꯣ ꯅꯁꯛꯇ ꯎꯔꯤꯡ ꯀꯌꯥ ꯑꯃ ꯊꯣꯛꯀꯦꯅ ꯃꯁꯤꯡ ꯊꯤꯌꯨ
ꯇꯜꯂꯦ ꯅꯪ ꯎꯔꯤꯡꯕꯨ ꯃꯁꯤꯡ ꯊꯤꯅꯕ꯭ꯔꯣ ꯍꯦꯟꯒꯠꯂꯛꯅꯕ
ꯎꯔꯤꯡꯗꯣ ꯃꯁꯤꯡ ꯊꯤꯌꯣ ꯑꯩꯒꯤ ꯈꯗꯥꯡꯒꯤ ꯔꯥꯁꯤꯁꯤꯅ ꯃꯔꯣꯟ ꯑꯃ
ꯍꯩꯉꯣ ꯍꯪꯒꫭꯏꯇ꯭ꯔ ꯌꯡꯦꯉꯣꯅꯦ ꯁꯤꯕꯨ ꯋꯥꯂꯦꯅ ꯌꯥꯝꯒꯤꯁ ꯈꯨꯗꯥꯡ ꯑꯁ ꯑꯩꯗꯤ ꯁꯤꯗ ꯑꯅꯤ ꯊꯣꯛꯑꯝꯕꯗꯣ ꯆꯨꯕꯥꯟꯒꯤꯖꯤꯗꯤ ꯍꯟꯖꯤꯟꯗ ꯂꯩꯔꯦꯕ ꯑꯦ ꯁꯨꯃꯥꯏꯅ ꯈꯔ ꯈꯔ ꯄꯣꯝꯕꯗꯤ ꯍꯟꯖꯤꯜꯂꯛꯑꯝꯅꯦ
ꯑꯩ ꯈꫭꯠꯇꯠꯈ꯭ꯔꯁꯦ ꯃꯥꯡꯉꯤꯗꯣ
ꯍꯥꯏꯗꯤ ꯃꯤꯅꯅꯦ ꯐꯨꯔꯛꯄꯒ ꯑꯩꯒꯤꯁꯦ ꯑꯃ ꯄꯣꯝꯈꯠꯂꯒ ꯍꯥꯏꯩꯅꯒ ꯃꯔꯣꯡ ꯊꯣꯛꯇꯒꯤ ꯄꯣꯝꯈꯠꯂ ꯂꯩꯕꯗꯣ ꯃꯤꯁꯤꯅ ꯑꯩꯉꯣꯟꯗ ꯀꯤꯟꯅꯒ ꯊꯤꯜꯂꯛꯑꯀꯥꯟꯗꯒ ꯑꯩ ꯁꯣꯛꯄꯒꯤ ꯄꫭꯝꯈꯠꯂ ꯂꯩꯕꯗ ꯌꯥꯝ ꯃꯥꯜꯂꯦ ꯍꯥꯏꯕ
ꯃꯥꯟꯅꯤ ꯅꯪ
ꯑꯩꯁꯦ ꯑꯩꯗꯣ ꯑꯩꯁꯦ ꯃꯤꯅ ꯐꯨꯔꯀꯥꯟꯗ ꯁꯣꯛꯄꯁꯦ ꯑꯝꯇꯪꯗꯤ ꯁꯣꯛꯅꯤꯡꯉꯦ ꯑꯗꫭ ꯐꯨꯅꯕ ꯇꯜꯂꯤ ꯅꯥꯏ
ꯁꯣꯛꯅꯤꯡꯉꯦ ꯍꯥꯏꯔꯥ
ꯍꯣꯏ ꯑꯗꯨ ꯇꯜꯂꯦ ꯇꯜꯂꯦꯗ ꯍꯥꯏꯗꯤ ꯐꯤꯂꯝꯗꯒ ꯃꯤꯅꯒ ꯀꯤꯟꯗꯒ ꯊꯤꯟꯅꯔ ꯀꯥꯟꯗꯒ ꯆꯤꯟꯒ ꯄꯣꯝꯈꯠꯄꯠ ꯈꯛꯇꯅ ꯁꯣꯛꯅꯗꯅ ꯂꯩꯕꯗꯣ
ꯑꯩ ꯅꯪꯒꯤ ꯆꯤꯝꯕꯥꯟꯖꯤ ꯑꯝꯇꯪ ꯊꯥꯖꯤꯟꯖꯒꯦ ꯑꯒ
ꯑꯦ ꯇꯜꯂꯦ ꯇꯜꯂꯦ ꯇꯜꯂꯦ ꯑ ꯅꯥꯕꯗꯤ ꯇꯜꯂꯦꯍꯥꯕ ꯍꯣꯏ ꯍꯣꯏ ꯊꯝꯃꯣ ꯊꯝꯃꯣ ꯎꯝ